ꯑ
ꯀꯗꯧꯔꯤꯅꯣ
ꯑ ꯁꯤꯅꯨꯄꯤꯒꯤ
ꯉꯁꯤꯒꯤ ꯊꯕꯛꯀꯤ ꯃꯔꯣꯟꯁꯦ ꯀꯃꯥꯏꯅ ꯇꯧꯁꯦꯔꯥ
ꯑꯁꯤꯒꯤꯁꯦ ꯃꯊꯥ ꯁꯥꯕꯒꯤ ꯈꯔ ꯏꯪꯍꯟꯕ ꯇꯥꯔꯦꯀꯣ
ꯑꯁꯥꯏꯅ ꯅꯨꯄꯥꯗꯣ ꯑꯁꯥꯏꯅ ꯎ ꯄꯥꯗꯣ ꯁꯠꯇꯥꯁꯤ
ꯅꯪ ꯁꯤꯒꯨꯝꯕ ꯋꯥ ꯉꯥꯡꯕ ꯍꯩꯕ꯭ꯔꯥ ꯇꯧꯕꯅꯣ ꯑꯩ ꯀꯔꯤ ꯍꯥꯏ ꯑꯀꯥꯡꯃ ꯍꯥꯏꯒꯦ
ꯆꯤꯟ ꯊꯤꯕ ꯃꯥꯂ ꯃꯥ ꯑꯍꯥꯟꯕꯗ ꯀꯌꯥ ꯐꯪꯉꯦꯕ
ꯈꯪꯗ꯭ꯔꯦ ꯑꯗꯨꯒꯤ ꯃꯇꯥꯡꯗꯣ ꯒ꯭ꯌꯥꯟ ꯇꯥꯗ꯭ꯔꯦ ꯏꯕꯥꯅꯤꯁꯦ ꯍꯌꯦꯡ ꯆꯠꯁꯤꯔꯥ ꯆꯠꯂꯣꯏꯁꯤꯔꯥ ꯑꯗꯨꯅꯦ
ꯍꯧꯖꯤꯛ ꯐꯥꯎ ꯄꯩꯁꯥ ꯔꯦꯗꯤ ꯂꯩꯇ ꯄꯩꯁꯥ ꯄꯩꯁꯥ ꯄꯩꯁꯥ ꯄꯩꯁꯥ ꯑꯥꯎ
ꯋꯥꯔꯤ ꯂꯤꯕꯤꯔꯒꯦꯀꯣ
ꯎꯝ
ꯊꯥꯏꯅꯀꯣ ꯅꯨꯄꯤ ꯑꯅꯤ ꯄꯨꯜꯂꯝꯃꯦ ꯍꯥꯏꯌꯦ
ꯍꯣꯏ
ꯅꯣꯛꯀꯅꯨ
ꯍꯧꯕꯗꯒꯤ ꯀꯅꯥꯒꯤ ꯋꯥꯔꯤꯅꯣ ꯑꯩ ꯈꯔ ꯈꯪꯕ ꯃꯥꯜꯂꯦꯕ
ꯅꯨꯄꯤꯒꯤ ꯃꯤꯡꯗꯤ ꯍꯥꯏꯔꯔꯣꯏ ꯍꯥꯏꯗꯤ ꯀꯣ ꯃꯃꯤꯡ ꯄꯥꯟꯕꯗ ꯐꯖꯗꯕꯅꯦꯕ ꯑꯗꯨꯒꯤ
ꯍꯣꯏ
ꯑꯥꯏ ꯉꯝꯃꯥꯛꯈꯦ ꯁꯅ
ꯁꯠꯇ ꯍꯥ ꯑꯗꯨꯒ
ꯏꯣ ꯑꯣꯏꯟ ꯇ꯭ꯔꯃꯦ
ꯀꯣꯜꯁꯨ ꯀꯟꯊꯠꯅꯔꯣ
ꯀꯩꯗꯧꯔꯒꯦ
ꯅꯗ꯭ꯔ ꯀꯁ ꯐꯗꯣ